ꯀꯦ
ꯁꯤ ꯀꯔꯝꯕꯅ ꯅꯪ ꯇꯧꯔꯛꯏꯁꯦ ꯅꯪꯒꯤ ꯅꯁꯥꯏ ꯐꯣꯟꯗꯩ ꯅꯠꯇ꯭ꯔꯣ
ꯑꯩꯒꯤ ꯏꯁꯥꯏ ꯐꯣꯟꯗꯩꯅꯤ
ꯑꯣ ꯐꯔꯦ ꯐꯔꯦ
ꯐꯔꯦ ꯐꯔꯦ ꯋꯥꯔꯤꯁꯦ ꯍꯧꯔꯁꯦ
ꯍꯧꯖꯤꯛ ꯋꯥꯔꯤꯁꯤ ꯑꯩꯅꯅꯤ ꯂꯤꯊꯔꯛꯀꯗꯣꯏꯁꯤ
ꯍ‌ꯦ ꯍ‌ꯦ
ꯑꯗꯨꯗꯤ ꯑꯗꯩ ꯁꯨꯃꯥꯏꯅ ꯇꯧꯗꯅ ꯑꯈꯣꯏꯒꯤ ꯂꯥꯏ ꯍꯔꯥꯎꯕꯁꯦ
ꯎꯝ
ꯅꯨꯃꯤꯠ ꯍꯨꯝꯅꯤ ꯃꯔꯤꯅꯤꯃꯨꯛꯇꯤ ꯆꯟꯖꯟꯒ꯭ꯔꯦ ꯅꯨꯃꯤꯠ ꯇꯔꯦꯠꯅꯤ ꯍꯔꯥꯎꯗꯣꯏꯅꯤ ꯉꯥꯏꯍꯥꯛ ꯂꯩꯔꯒ ꯑꯃꯨꯛ ꯂꯥꯎꯕ ꯍꯧꯔꯛꯑꯅꯤ
ꯉꯥꯏꯈꯣꯅꯦ ꯑꯗꯨ ꯍꯥꯏꯔꯒ ꯅꯪ ꯅꯪ ꯉꯥꯏꯈꫭ ꯅꯪ ꯍꯧꯖꯤꯛ ꯅꯪ ꯅꯪ ꯇꯧ ꯅꯪ ꯇꯨꯌꯦꯜꯞ ꯂꯣꯏꯔꯦꯗꯅ ꯍꯧꯖꯤꯛ ꯇꯨꯌꯦꯜꯞ ꯑꯦꯛꯖꯥꯝ ꯍꯥꯏꯗꯣꯛꯑꯦꯗꯅ ꯅꯪ ꯍꯧꯖꯤ ꯇꯧꯒꯦ ꯇꯧꯒꯦ ꯈꯜꯂꯤꯁꯤ ꯀꯩꯅꯣꯕ ꯅꯪ
ꯎꯝ ꯕꯤ ꯁꯤ ꯑꯦꯗ ꯇꯧꯁꯟꯒꯦ ꯈꯜꯂꯤ ꯕꯤ ꯁꯤ ꯑꯦ ꯇꯧꯔꯒ
ꯕꯤ ꯁꯤ ꯑꯦ ꯁꯦ ꯀꯩ ꯀꯩ ꯑꯣꯏꯗꯣꯏꯅꯣ ꯃꯥꯁꯦ ꯍꯥꯏꯗꯤ ꯃꯥꯒꯤ ꯂꯥꯏꯟꯁꯦ
ꯀꯝꯄꯨ ꯇꯔꯒꯤ
ꯀꯝꯄ꯭ꯌꯨꯇꯔꯒꯤ ꯕꯤ ꯁꯤ ꯑꯦꯗꯨꯗꯤ ꯅꯪ ꯀꯝꯄ꯭ꯨꯇꯔꯗꯨꯗꯤ ꯀꯝ꯭ꯌꯨꯇꯔ ꯀ꯭ꯂꯥꯁ ꯆꯠꯇꯣꯏ ꯑꫭꯏꯔꯝꯅꯤ ꯕꯤ ꯁꯤ ꯑꯦꯒꯤꯗꯤ
ꯃꯥꯅꯤ
ꯆꯠꯂꯧꯔꯖꯤꯁꯤ ꯀꯩꯅꯣ ꯑꯩꯁꯨ ꯆꯠꯇꯣꯢꯅꯦ ꯍꯟꯇꯛ
ꯑꯩ ꯆꯠꯇ꯭ꯔꯤꯗ
ꯑꯩꯁꯨ ꯆꯠꯇꯨꯅꯦ ꯀ꯭ꯋꯥ ꯀꯩꯊꯦꯜꯒꯤꯗ ꯁꯌꯥꯝꯁꯨ ꯆꯠꯂꯦ ꯍꯥꯏ ꯑꯩꯁꯨ ꯑꯗꯨ ꯉꯥꯏꯔꯤꯅꯦ ꯁꯌꯥꯝꯃ ꯆꯠꯄ
ꯑꯗꯨ ꯎꯝ ꯑꯗꯨ ꯇꯔꯑꯒ ꯇ꯭ꯔꯦꯅꯤꯡꯒꯩꯀ ꯁꯠ ꯂꯧꯁꯤꯜꯂꯅꯤ ꯑꯗꯨꯒ ꯊꯕꯛ ꯆꯠ ꯇꯧꯊꯣꯛꯑꯅꯤ ꯂꯣꯏꯔꯦ
ꯑꯁ ꯇꯥꯛ ꯅꯨꯄꯤ ꯊꯤꯖꯤꯂꯅꯤ ꯑꯗꯨꯒ
ꯑꯥ
ꯎꯝ
ꯑꯗꯨ ꯅꯠꯇꯅ ꯀꯔꯤ ꯎꯄꯥꯏ ꯂꯩ
ꯑꯁ ꯆꯤꯡ ꯀꯥꯕꯁꯤꯡꯟꯁꯦ ꯑꯁ ꯆꯤꯡꯗꯤ ꯀꯥꯗꯗꯤ ꯀꯥꯅꯤꯡꯉꯤ ꯑꯗꯣ
ꯀꯥꯅꯤꯡ
ꯑꯩ ꯀꯩꯅꯣ ꯇꯧꯔꯇꯤ ꯀꯩꯀꯨꯨꯝꯕꯥꯏ ꯄꯩꯁꯥ ꯈꯤꯇꯪ ꯐꯔꯛ ꯇꯥꯔꯗꯤ ꯅꯪꯉꯣꯟꯗ ꯄꯩꯁꯥ ꯈꯤꯇ ꯋꯥꯏꯦ ꯌꯥꯕꯅꯠꯇ꯭ꯔ ꯍꯥꯏꯗꯤ ꯑꯗꯨ ꯐꯥꯏꯚ ꯍꯟꯗ꯭ꯔꯦꯗꯃꯨꯛꯇꯪ ꯃꯥ ꯑꯩꯒ ꯑꯃꯨꯛ ꯄꯦ ꯀꯥꯞꯀꯦꯕ ꯑꯩꯁꯗ ꯆꯪꯉꯛ ꯑꯩ ꯑꯍꯟ ꯑꯥꯀꯣꯟꯒꯤ ꯋꯥꯅꯦꯕ ꯑꯩ ꯗꯦꯠ ꯅꯥꯏꯟꯗ ꯗꯦꯠ ꯅꯥꯏꯟꯗ ꯑꯩ ꯊꯕꯛ ꯆꯥꯠꯇꯧꯕ ꯂꯩꯕ
ꯀꯩ ꯂꯩꯒꯦ ꯍꯥꯏꯖꯦ
ꯑꯩꯔꯣ ꯀꯩꯅꯣ ꯑꯩꯗꯨ ꯅꯍꯥꯟꯈꯩ ꯑꯩ ꯉꯁꯥꯏ ꯀꯩꯅꯣ ꯇꯧꯕ ꯍꯥꯏꯇꯥꯔꯦ ꯑꯈꯣꯏ ꯁꯥꯏꯅ ꯀꯣ ꯗ‌ꯦꯠ ꯅꯥꯏꯟꯗ ꯂꯥꯛ ꯑꯣ ꯍꯥꯏꯌꯦ ꯑ ꯀꯩꯅꯣꯒꯤꯅꯦꯗ ꯑꯗꯨꯗꯤ ꯃꯅꯥꯎ ꯄ ꯕꯥꯔꯗ‌ꯦ ꯇꯥꯕꯅꯦꯕ
ꯑꯥ
ꯅꯥꯟꯗ ꯃꯅꯥꯎꯄ ꯕꯥꯔꯗꯦ ꯇꯥꯕꯅꯤ ꯃꯅꯥꯎꯄꯥꯒꯤ ꯀꯩꯅꯣꯃ ꯍꯥꯏꯗꯤ ꯕꯨꯛꯀꯤ ꯑꯃ ꯂꯩꯒꯦ ꯈꯣꯠ ꯀꯩꯗꯤ ꯍꯥꯏꯕꯅꯦ ꯑꯗꯨ ꯑꯣꯏꯔꯗꯤ ꯄꯩꯁꯥꯕꯨꯗꯤ ꯃꯥ ꯑꯗꯨ ꯂꯩꯗꯣꯏ ꯑꯣꯏꯔꯗꯤ ꯃꯥ ꯄꯩꯁꯥ ꯃꯥ ꯄꯤꯔꯛꯀꯅꯦꯕ
ꯑꯥ
ꯑꯗꯨꯏꯁꯨ ꯍꯥꯏꯗꯤ ꯑꯩ ꯁꯨꯝ ꯑꯩꯒꯤ ꯈꯤꯇꯪ ꯄꯥꯏꯈꯤꯕ ꯑꯃ ꯂꯩꯗꯅ ꯑꯗꯨ ꯇꯧꯒꯦ ꯇꯧꯕꯅꯤ
ꯍꯣꯏ ꯌꯥꯔꯕꯨꯗꯤ ꯌꯥꯗ ꯌꯥꯌꯦꯕ ꯑꯗꯣ ꯑꯩꯁꯨ ꯁꯣꯝꯅ ꯀꯩꯅꯣꯔꯦ ꯄꯩꯁꯥꯗꯣ ꯈꯔ ꯑꯇꯩꯅꯦꯕ ꯇꯥꯜꯂꯤꯁꯦ
ꯍꯣꯏ ꯑꯗꯨꯏꯗꯤ ꯑꯩꯗꯨꯁꯨ ꯆꯪꯉꯛꯑꯗꯤ ꯑꯩ ꯅꯉꯣꯟꯗ ꯀꯌꯨꯝ ꯍꯥꯏꯔꯛ ꯑꫭꯏꯗ ꯑꯗ ꯑꯩꯗꯣ ꯑꯩꯗꯤ ꯁꯨꯝ ꯍꯥꯟꯅ ꯀꯣꯟꯒꯤ ꯋꯥꯅꯤꯗ ꯀꯩꯒꯨꯝꯕ ꯆꯪꯉꯛꯑꯒꯗꯤ ꯀꯩꯝ ꯀꯥꯏꯗꯦꯕ
ꯃꯥꯅꯦ ꯑꯗꯨꯝ ꯄꯤꯕꯨꯗꯤ ꯄꯤꯔꯛꯀꯦ ꯑꯗꯣ ꯑꯩꯁꯨ ꯆꯠꯇꯧꯗꯤ ꯂꯩ
ꯅꯪ ꯀꯔꯝ ꯀꯟ ꯆꯠꯇꯨꯅꯣ ꯍꯥꯏꯁꯦ
ꯑꯩ ꯍꯟꯗꯛ ꯇꯥꯡ ꯇꯔꯦꯠ ꯁꯨꯃꯥꯏꯅ ꯂꯣꯏꯔꯒ ꯇꯥꯡ ꯇꯔꯦꯠ ꯍꯦꯜꯂꯒ ꯇꯥꯡ ꯇꯔꯦꯠ ꯁ꯭ꯋꯥꯏꯗ
ꯅꯪꯗꯣ ꯀꯩ ꯂꯝꯗꯩꯩꯅꯦꯕ
ꯎꯝ ꯀꯩꯅꯣꯗꯩꯩ ꯋꯥꯡꯈꯩꯗꯤ
ꯋꯥꯡꯈꯩ ꯅꯪꯛ ꯏ ꯀꯩꯅꯣꯗꯨꯗꯤ
ꯎꯝ ꯑꯗꯨ ꯅꯠꯇꯍꯦ ꯑꯩꯗꯤ ꯑꯇꯣꯞꯄꯅꯦ
ꯀꯣꯏꯕ
ꯀꯣꯏꯕꯗꯤ ꯑꯗꯤ ꯀꯅꯥꯒꯅꯣꯕ ꯅꯃꯥꯟꯅꯕ ꯀꯩꯀꯦꯔꯥ
ꯅꯠꯇꯦ ꯏꯅꯥꯎꯄꯥꯒꯩꯒ
ꯑꯣ ꯑꯁ ꯑꯗꯨ ꯍꯥꯏꯔ ꯑꯩꯁꯨ ꯑꯩꯁꯨ ꯑꯩꯁꯨ ꯂꯣꯛꯇꯥꯛ ꯑꯝꯇ ꯍꯟꯇꯛ ꯀꯩꯅꯣ ꯇꯧꯀꯥꯟꯗ ꯑꯩꯈꯣꯏꯁꯤ ꯑꯩꯈꯣꯏ ꯍꯥꯏꯗꯤ ꯑꯩꯈꯣꯏ ꯏꯌꯥꯝꯕꯒꯩꯒ ꯑꯝꯇ ꯍꯥꯏꯅꯔꯒꯀꯣ ꯑꯩ ꯁꯤꯗꯩ ꯄꯩꯁꯥ ꯈꯔ ꯇꯥꯟꯊꯣꯛꯑꯦꯗꯅ ꯄꯩꯁꯥ ꯈꯥꯔ ꯇꯥꯠꯂ ꯏꯌꯥꯝꯕ ꯑꯩꯒꯥꯀꯩ ꯀꯩꯅꯣ ꯇꯧ ꯂꯣꯏꯔꯦ
ꯊꯥꯡꯒꯗ ꯑꯝꯇ ꯆꯠꯂꯨꯒꯦ ꯇꯧꯅ ꯕꯥꯏꯛꯀ ꯋꯥꯏꯔꯒ
ꯑ ꯕꯥꯏꯛ ꯋꯥꯏ ꯋꯥꯗꯕꯩ ꯅꯠꯇꯕ ꯑꯩ ꯑꯩꯅ ꯈꯜꯂꯤꯁꯤꯅꯗꯤ ꯑꯩꯁꯨ ꯁꯤꯗꯩꯩ ꯈꯥꯔ ꯈꯔ ꯇꯥꯟꯊꯣꯛꯑꯦꯗꯅ
ꯑꯥ
ꯍꯥꯏꯗꯤ ꯑꯗꯣ ꯌꯥꯝ ꯄꯥꯏꯗꯁꯨ ꯂꯤꯁꯤꯡ ꯑꯃ ꯆꯝꯉꯥꯃꯨꯛ ꯄꯥꯏꯔꯗꯤ ꯑꯗꯨꯝ ꯌꯥꯔꯦꯗꯅ ꯑꯗꯨꯗꯨꯒ ꯑꯗꯨꯗꯨꯒ ꯑꯩꯈꯣꯏ ꯑꯥ ꯍꯪ ꯑꯗꯨꯒ ꯍꯪꯅꯔꯒ ꯏꯅꯥꯎꯄꯥ ꯑꯗꯒꯤ ꯏꯌꯥꯝꯕ ꯑꯩꯈꯣꯏꯁꯤ ꯃꯣꯏꯒ ꯇꯧꯔꯒ ꯀꯣ ꯄꯨꯟꯅ ꯑꯥꯗ ꯑꯗꯨꯝ ꯀꯩꯅꯣ ꯇꯧꯕ
ꯑꯗꯨꯅꯤ ꯑꯩꯈꯣꯏꯁꯨ ꯁꯤꯗꯒꯤ ꯆꯥꯄꯣꯏꯒꯩꯒꯥ ꯂꯩꯒ꯭ꯔꯒ ꯑꯥꯗ ꯃꯐꯝ ꯊꯤꯔ ꯆꯥꯕꯤꯗꯣ ꯇꯧꯗꯣꯏ
ꯇꯜꯂꯤꯁꯤꯅꯀꯣ
ꯑ
ꯀꯩꯅꯣꯒꯤ ꯒ꯭ꯌꯥꯟ ꯇꯥꯕ ꯉꯥꯛꯇꯅꯤꯅ ꯑꯃꯨꯛ ꯇꯟꯕ ꯒ꯭ꯌꯥꯟ ꯇꯥꯕ ꯀꯥꯡꯕꯨꯨ ꯉꯥꯛꯇꯥ ꯄꯨꯟꯕꯁꯤ ꯕꯤꯠ ꯌꯥꯎꯗꯦꯕ
ꯑꯦ ꯅꯪꯗꯤ ꯇꯥꯗꯕꯅꯤꯅ
ꯑ ꯑꯗꯤ ꯍꯥꯏꯗꯤ ꯑꯃꯨꯛ ꯏꯃꯥꯟꯅꯕ ꯃꯁꯦꯟ ꯑꯃꯨꯛ ꯑꯣꯏꯔꯗꯤ ꯈꯔ ꯐꯩ ꯑꯗꯨꯅ ꯏꯃꯥꯟꯅꯕ ꯃꯁꯦꯟ ꯑꯣꯏꯔꯗꯤ ꯑꯩꯈꯣꯏ ꯐꯅ ꯒ꯭ꯌꯥꯟ ꯇꯥꯔꯁꯨ ꯑꯗꯨꯝ ꯑꯩꯅ ꯇꯧꯅꯤꯡꯕꯗ ꯀꯩꯝ ꯍꯥꯏꯔꯣꯏ
ꯃꯥꯅꯦ
ꯏꯆꯤꯜ ꯏꯅꯥꯎ ꯑꯃ ꯑꯣꯏꯔꯅꯤꯅ ꯃꯃꯥꯡꯗꯨ ꯇꯧꯔ ꯀꯩꯅꯣ ꯈꯟꯗꯣꯏꯁꯦ
ꯌꯦꯇꯔ꯭ꯦꯅꯦ ꯑꯗꯨ
ꯏꯃꯥꯟꯅꯕ ꯏꯃꯥꯟꯅꯕꯒ ꯆꯠꯆꯦꯕꯨꯗꯤ ꯍꯥꯏꯅꯔꯝꯕꯅꯦ ꯑꯗꯨ
ꯑꯥ ꯑꯗꯨꯅꯦ ꯑꯩꯈꯣꯏꯁꯨ ꯒꯥꯔꯤ ꯀꯩꯀꯥꯗ ꯋꯥꯏꯔꯒ ꯆꯠꯀꯦ ꯇꯧꯅꯦ ꯑꯗꯨꯏꯒꯤ ꯄꯩꯁꯥꯗꯣ ꯇꯥꯜꯂꯤꯅꯦꯕ
ꯒꯥꯔꯤꯒ ꯋꯥꯏ ꯑꯗꯨꯒꯤ ꯒꯥꯔꯤ ꯀ ꯑꯋꯥꯏ ꯋꯥꯏ ꯇꯕꯗꯨꯗꯤ ꯀꯩꯁꯨ ꯈꯟꯗꯦ ꯅꯥꯈꯩ ꯁꯦꯡꯅ ꯑ ꯀꯥ ꯍꯦꯟꯅ ꯀꯩꯅꯣ ꯇꯧꯗꯕ ꯅꯠꯇꯕ ꯒ꯭ꯌꯥꯁ ꯀꯌꯥ ꯀꯩ ꯄꯨꯗꯕ ꯅꯠꯇꯕꯅꯤꯅꯀꯣ
ꯎꯝ
ꯖꯁ ꯂꯥꯏꯟꯗ ꯑꯗꯨꯝ ꯍꯥꯏꯒꯠꯂꯁꯨ ꯍꯥꯏꯌꯦꯕ ꯄꯣꯠ ꯆꯩꯩꯗꯨꯗꯤ ꯑꯥꯗꯩ ꯂꯩꯔꯁꯨ
ꯎꯝ ꯑꯩꯈꯣꯏꯗꯤ ꯒꯥꯔꯤ ꯂꯩꯇꯕꯩꯅꯦ
ꯍꯥ
ꯒꯥꯔꯤ ꯂꯩꯇꯕꯩꯅꯦ ꯑꯩꯈꯣꯏꯁꯦ
ꯑꯗꯨꯗꯤ ꯑꯩꯅ ꯍꯥꯏꯗꯤ ꯅꯣꯏ ꯍꯣꯏ ꯅꯣꯏꯅ ꯄꯨꯅꯗꯧꯕ ꯄꯣꯠꯇꯣ ꯕꯦꯛ ꯑꯃꯃꯝ ꯄꯥꯏꯅꯔꯦꯗꯅ
ꯑꯥ
ꯄꯨꯟꯅ ꯑꯗꯨꯒ ꯂꯥꯏꯟꯗ ꯄꯨꯟꯅ ꯍꯥꯏꯒꯠꯂꯒ ꯑꯥ ꯕꯖꯥꯔꯗꯒꯤ ꯏꯟꯖꯥꯡ ꯅꯥꯄꯤ ꯅꯣꯏꯅ ꯆꯥꯗꯕ ꯈꯣꯠꯇꯕꯗꯣ ꯑꯥꯗꯩ ꯑꯗꯨꯝ ꯁꯤꯗꯩ ꯂꯩꯇ꯭ꯔꯁꯨ ꯑꯥꯗ ꯑꯗꯨꯝ ꯆꯞ ꯃꯥꯟꯅꯅ ꯐꯪꯅꯤꯗꯅ ꯑꯗꯨꯏ ꯋꯥꯅꯤꯗ ꯑꯥꯗꯩ ꯑꯗꯨꯝ ꯂꯩꯔꯒ ꯗꯥꯏꯔꯦꯛ ꯆꯠꯄꯗꯨꯅ ꯑꯗꯨꯅ
ꯂꯥꯏꯟꯗ ꯆꯠꯄꯗꯧ ꯍꯥꯏꯒꯠꯂꯛꯄꯗ ꯒꯥꯔꯤꯗ ꯐꯪꯗ꯭ꯔꯗꯤ
ꯆꯠꯂꯥꯏ ꯇꯥꯅꯤꯡꯗꯦꯗ ꯅꯣꯏꯁꯤ ꯀꯩꯅꯣ ꯅꯨꯃꯤꯗꯥꯡ ꯂꯦꯛꯄꯣꯏꯁꯤꯜꯂꯣ ꯀꯩꯅꯣ
ꯅꯥꯠꯇꯦꯍꯦ ꯄꯨꯡ ꯇꯔꯥ ꯁ꯭ꯋꯥꯏꯝꯗꯒꯤ ꯆꯠ꯭ꯔꯒ ꯅꯨꯡꯊꯤꯟ ꯃꯔꯤ ꯁꯨꯃꯥꯏꯅ ꯍꯜꯂꯛꯄ
ꯃꯔꯤ ꯍꯥꯏꯁꯤꯅ ꯍꯥꯏꯁꯦ ꯂꯣꯛꯇꯥꯛ ꯀꯩꯅꯣ ꯗꯥꯏꯔꯦꯛ ꯐꯨꯝꯗꯤꯡꯊꯛꯇ ꯂꯦꯛ ꯀꯩꯅꯣ ꯇꯧꯕꯩꯔꯥ
ꯅꯥꯠꯇꯦ ꯅꯥꯠꯇꯦ ꯊꯥꯡꯒꯗ
ꯑꯣ ꯑꯣ ꯑꯗꯨꯑꯣꯏꯗꯤ ꯑꯣ ꯍꯣꯏ ꯒꯥꯔꯤꯁꯦ ꯆꯥꯠꯄꯥꯅ ꯐꯩ ꯑꯩꯅ ꯈꯜꯂꯤꯁꯤꯅ ꯅꯣꯏ ꯅꯨꯃꯤꯗꯥꯡ ꯂꯦꯛꯄꯩꯔꯥꯁꯤꯅꯤ ꯀꯩꯅꯣ ꯃꯊꯛꯇꯥ ꯂꯧꯇꯥꯛꯀꯤꯗ ꯑꯩ ꯑꯩꯗꯤ ꯂꯣꯛꯇꯥꯛꯀꯤꯗ ꯑꯩ ꯑꯩꯅ ꯁꯅꯤꯡꯋꯥꯁꯤꯗꯤ ꯋꯥ ꯍꯥꯏꯁꯤꯗꯤ ꯂꯣꯛꯇꯥꯛꯀꯤ ꯋꯥꯅꯤ
ꯎꯝ
ꯆꯥꯕꯩꯗꯤ ꯑ ꯆꯥꯕꯩꯗꯤ ꯑ ꯁꯦꯟꯗ꯭ꯔꯥ ꯃꯅꯨꯡ ꯂꯣꯝꯗ ꯑꯃꯥ ꯂꯩꯕꯅꯦ
ꯑꯥ ꯁꯦꯟꯗ꯭ꯔꯥ ꯃꯅꯨꯡꯗ
ꯆꯪꯉꯒꯥ ꯑꯃꯥ ꯚ꯭ꯌꯨ ꯐꯗꯤ ꯐꯖꯕꯅꯦ ꯑꯩ ꯃꯃꯥꯡꯗ ꯏꯃꯥꯟꯅꯕ ꯑꯃꯥ ꯆꯠꯂꯨꯔꯦꯕ ꯃꯥꯏ ꯕꯥꯔꯗꯦꯗ ꯑꯗꯣ ꯑꯩꯈꯣꯏ ꯆꯪ ꯆꯪꯉꯛꯇꯦ ꯆꯪꯗꯤ ꯆꯪꯉꯨꯔꯒꯥ ꯑꯃꯨꯛ ꯇꯟꯗꯅ ꯊꯣꯛꯂꯛꯑꯦꯕ
ꯑꯥ ꯎꯝ ꯁꯦꯟꯗ꯭ꯔꯥ ꯁꯦꯟꯗ꯭ꯔꯥ ꯃꯅꯨꯡꯁꯦ ꯈꯤꯅꯤ ꯁꯦꯟꯗ꯭ꯔꯥ ꯑꯩ ꯌꯥꯝꯐꯥꯎ ꯆꯦ ꯆꯠꯇ꯭ꯔꯤ ꯍꯧꯖꯤꯛꯀꯤ ꯅꯍꯥꯟꯒꯤ ꯍꯤ ꯇꯣꯡꯕꯗꯣ ꯂꯣꯛꯇꯥꯛꯀꯦ ꯑꯗꯨ ꯑꯗꯨꯇꯪ ꯆꯠꯂꯨꯁꯤ
ꯑꯣ ꯅꯣꯏꯆꯦꯒꯤ ꯀꯩꯅꯣ ꯀꯩ ꯆꯠꯂꯨꯕ꯭ꯔꯣ ꯅꯣꯏꯆꯦꯒꯤ ꯍꯥꯏꯕ꯭ꯔꯥ
ꯑꯥ ꯍꯣꯏ
ꯅꯪ ꯅꯪ ꯄꯨꯟꯁꯤꯗ ꯅꯪ ꯀꯩꯀꯩ ꯂꯝ ꯀꯣꯏꯖꯔꯦ
ꯄꯨꯟꯁꯤꯗ ꯃꯅꯤꯄꯨꯔꯗꯤ ꯀꯣꯏꯗ꯭ꯔꯤ ꯃꯄꯥꯟ ꯂꯝꯗꯤ ꯌꯥꯝ ꯀꯣꯏꯔꯦ
ꯍꯥꯏꯗꯤ ꯁꯨꯝ ꯅꯪ ꯅꯪꯅ ꯅꯊꯟꯗ ꯊꯣꯛꯄ ꯈꯣꯠꯄ ꯄꯥꯛ ꯌꯥꯎꯗ꯭ꯔꯤꯕ ꯑꯗꯨꯅ ꯇꯥꯛꯄꯗꯤ ꯎꯝ ꯑꯩ ꯀꯣꯏꯗ꯭ꯔꯤ ꯂꯩꯖꯦ ꯑꯩꯉꯣꯟꯗꯩ ꯅꯪꯅ ꯍꯦꯟꯅ ꯀꯣꯏꯔꯝꯗ꯭ꯔꯤꯅꯦ ꯑꯗꯨꯗꯤ
ꯎꯝ ꯀꯥꯏꯗꯩ ꯌꯨꯝꯗ ꯑꯗꯨꯝ ꯇꯥ ꯂꯩꯕꯑꯣ ꯆꯠꯐꯝ ꯂꯥꯛꯐꯝ ꯂꯩꯇꯦ
ꯑꯩꯗꯤꯀꯣ ꯐꯅ ꯀꯣꯏꯖꯗꯦ ꯍꯥꯏꯖꯨ ꯑꯗꯨꯝ ꯌꯥꯏꯔꯤꯄꯣꯛ ꯌꯥꯏꯔꯤꯄꯣꯛꯀ ꯁꯦꯛꯃꯥꯏꯔꯣꯝ ꯁꯥꯏꯗ ꯀꯗꯤ ꯈꯔ ꯇꯣꯏꯔꯦ ꯍꯟꯗꯛ ꯃꯔꯛꯇꯤ
ꯎꯝ ꯑꯗꯨꯒ ꯀꯩꯅꯣꯗꯤ ꯊꯧꯕꯥꯜ ꯂꯣꯝ ꯁꯥꯏꯗꯇꯤ ꯐꯅꯥꯌꯥꯝꯗꯤ ꯆꯠꯂꯨꯔꯦ
ꯑ ꯊꯧ ꯑꯗꯨ ꯈꯪꯕꯨꯗꯤ ꯈꯪꯉꯦꯗ ꯊꯧꯕꯥꯜ ꯁꯥꯏꯗ ꯑꯗꯨꯗꯨꯒ ꯑ ꯋꯥꯡ ꯖꯤꯡ ꯁꯥꯏꯗ ꯀꯣ ꯍꯩꯔꯣꯛ ꯋꯥꯡꯖꯤꯡ ꯍꯩꯔꯣꯛ ꯑꯁ ꯋꯥꯡꯖꯤꯡ ꯖꯒꯥꯥꯗꯤ ꯂꯣꯏ ꯈꯪꯉꯤ ꯏꯕꯨꯡꯉꯣ
ꯑꯗꯨꯅꯦ ꯋꯥꯡꯖꯤꯡꯗꯤ ꯑꯅꯤ ꯑꯍꯨꯝꯂꯛ ꯆꯠꯂꯨꯔꯦꯃꯤ
ꯅꯣ ꯅꯣꯏꯅ ꯁꯤ ꯍꯥꯏꯔꯛꯄꯗ ꯑꯗꯨꯝ ꯈꯪꯅꯤ ꯑꯗꯨꯝ ꯃꯦꯞꯇ ꯐꯥꯛꯇꯣꯛꯑ ꯌꯦꯡꯕꯗ ꯖꯒꯥꯗꯣ ꯀꯔꯥꯏ ꯀꯥꯏ ꯖꯒꯥꯅꯣ ꯀꯣꯅꯣꯗꯗꯤ ꯋꯥꯡꯖꯤꯡ ꯖꯒꯥ ꯑꯃ ꯀꯥꯏꯗꯒꯤ ꯊꯥ ꯑꯃꯃꯨꯛ ꯍꯪꯀꯠ ꯍꯟꯗꯥ ꯍꯪꯀꯠ ꯍꯟꯗꯥ ꯑꯗꯨꯝ ꯇꯣꯏꯅ ꯆꯠꯂꯕꯅꯤꯅꯀꯣ
ꯃꯔꯥꯛ ꯑꯃ ꯑꯩ ꯔꯥꯃꯦꯁꯀ ꯀꯩꯅꯣ ꯇꯧꯔꯤꯀꯥꯟꯒꯤ ꯏꯌꯥꯔꯇꯦꯜ ꯐꯥꯏꯕꯔꯒꯤ ꯇꯧꯔꯤꯀꯥꯟꯗ ꯋꯥꯡ ꯋꯥꯡꯖꯤꯡꯒ ꯋꯥꯡꯖꯤꯡ ꯖꯒꯥꯗ ꯊꯥ ꯑꯃꯃꯨꯛ ꯂꯩꯔꯦ
ꯀꯩꯗꯩꯅꯣꯕ ꯊꯕꯛꯂꯥꯕ
ꯊꯕꯛ ꯑ ꯏꯌꯥꯔꯇꯦꯜ ꯐꯥꯏꯕꯔꯒꯤ
ꯁꯝꯕ ꯈꯣꯠꯄꯤ ꯇꯩꯔꯕ
ꯋꯥꯌꯔ ꯇꯤꯡꯕ ꯁꯝꯕ ꯈꯣꯠꯄ ꯂꯣꯏ ꯌꯥꯎꯔꯦ ꯑꯗꯨꯗ ꯔꯥꯃꯦꯁꯨ ꯑꯥ ꯑꯁ ꯀꯥꯏꯗꯒꯤ ꯄꯩꯁꯥꯗꯤ ꯄꯩꯁꯥꯗꯤ ꯐꯅꯌꯥꯝ ꯐꯪꯖꯒꯗꯝꯅꯦ ꯑꯗꯣ ꯑꯈꯣꯏ ꯊꯕꯛ ꯁꯨꯔꯤꯕ ꯑꯈꯣꯏ ꯊꯕꯛ ꯁꯨꯔꯤꯕ ꯃꯄꯨꯗꯨꯅ ꯀꯗꯔ ꯃꯗꯔ ꯇꯧꯔ ꯂꯣꯏꯁꯤꯟꯒꯔꯦ ꯑꯗꯨꯝ ꯂꯤꯁꯤꯡ ꯇꯔꯥꯝꯉꯥ ꯃꯨꯛ ꯇꯔꯥꯝꯉꯥ ꯑꯗꯨꯒꯤ ꯋꯥꯡꯖꯤꯡꯒꯤꯗ ꯇꯔꯥꯝꯉꯥ ꯃꯨꯛ ꯐꯪꯍꯧꯋꯦ ꯑ ꯑꯇꯣꯞꯄꯗꯒ ꯑꯣꯏꯔꯗꯤ ꯑꯇꯣꯞꯄ ꯑꯇꯣꯞꯄ ꯃꯤꯅꯒ ꯇꯧꯕ ꯑꯣꯏꯔꯗꯤꯀꯣ ꯍꯥꯏꯖꯤꯅꯤ ꯂꯨꯄꯥ ꯂꯤꯁꯤꯡ ꯀꯨꯟꯊ꯭ꯔꯥ ꯃꯤ ꯑꯃꯃꯝꯗ ꯀꯨꯟꯊ꯭ꯔꯥꯃꯨꯛ ꯌꯥꯡꯗꯤ ꯐꯛꯑꯗꯕꯅꯤ
ꯎꯝ
ꯑꯗꯤ ꯀꯩꯅꯣꯅꯦꯕ
ꯎꯝ ꯈꯣꯏꯖꯨ ꯑꯩꯖꯨ ꯍꯧꯖꯤꯛꯇꯤ ꯈꯪꯉꯕꯅꯤꯅ ꯍꯧꯖꯤꯛ ꯃꯒꯨꯟꯗꯨ ꯈꯪꯉꯕꯅꯤꯅ ꯆꯠꯇ꯭ꯔꯦꯕ ꯑꯗꯣ
ꯎꯝ
ꯀꯥꯗꯔ ꯃꯥꯗꯔ ꯇꯧꯔꯛꯑꯕꯅꯤꯅ ꯃꯥꯅ ꯊꯝꯃꯣꯏ ꯃꯥꯅ ꯍꯥꯏꯕꯗꯤ ꯑ ꯅꯥꯈꯩ ꯁꯦꯡꯅ ꯊꯝꯃꯣꯏ ꯁꯦꯡꯅ ꯇꯧꯔ ꯀꯩꯅꯣ ꯇꯧꯔꯝꯕ‌ ꯑꯣꯏꯗꯤ ꯈꯅ ꯌꯥꯕ
ꯑꯥ ꯃꯥ ꯑꯣꯏꯅ ꯂꯧꯈꯠꯂꯦꯕ
ꯑ ꯍꯥꯏꯗꯤ ꯃꯥ ꯃꯥꯗꯤ ꯃꯥ ꯁꯦꯞ ꯇꯧꯅꯕ ꯍꯣꯠꯅꯕꯗ ꯃꯤ ꯀꯩꯅꯣ ꯇꯧꯕꯗꯣ ꯃꯤꯒꯤ ꯃꯤ ꯑꯋꯥꯕ ꯈꯪꯗꯕꯗꯣ
ꯑꯗꯨ ꯉꯥꯛꯇꯅꯤ ꯍꯧꯖꯤꯛꯇꯤ ꯃꯁꯥ ꯃꯁꯥꯒꯤ ꯈꯟꯅꯕꯤ ꯉꯥꯛꯇꯅꯤ
ꯌꯥꯗ꯭ꯔꯗꯤ ꯀꯥꯟꯗꯦ ꯑꯗꯨꯅ ꯄꯪꯕ ꯀꯥꯟꯅꯗ꯭ꯔꯦ
ꯑꯗꯨꯅꯦ ꯃꯤ ꯃꯈꯥꯏꯗ ꯊꯕꯛ ꯇꯧꯕ ꯍꯥꯏꯖꯦ
ꯍꯣꯏ ꯃꯤꯗꯨꯅ ꯅꯨꯡꯉꯥꯏꯔꯒꯕꯨꯗꯤ ꯃꯤꯗꯨꯅ ꯐꯔꯛꯑꯗꯤ ꯑꯝ ꯑꯗꯤ ꯑꯈꯣꯏꯅ ꯇꯧꯔꯤ ꯑꯈꯣꯏꯅ ꯇꯧꯔꯤ ꯊꯕꯛꯇꯣ
ꯐꯦꯟ ꯃꯈꯣꯟꯅꯦ
ꯎꯝ ꯇꯧꯔꯔꯣꯏ ꯇꯧꯔꯔꯣꯏ ꯑꯩ ꯐꯦꯟ ꯄꯥꯏꯗꯥꯏꯅꯦ
ꯑꯗꯨꯃꯥꯏ ꯑꯗꯨꯃꯥꯏꯟ ꯊꯕꯛꯁꯤ ꯃꯤ ꯃꯈꯥ ꯇꯧꯕꯁꯤ ꯑꯃꯨꯛ ꯇꯟꯕ ꯑꯩꯅ
ꯎꯝ
ꯃꯤ ꯃꯈꯥꯗ ꯊꯕꯛꯁꯦ ꯌꯥꯝ ꯇꯧꯅꯤꯡꯗꯦꯕꯥ ꯑꯩ ꯇꯜꯂꯦ
ꯑꯣꯏ ꯅꯠꯇꯦ ꯃꯤ ꯃꯤ ꯃ ꯃꯤ ꯃꯤ ꯀꯩꯅꯣ ꯃꯒꯨꯟꯖꯨ ꯄꯣꯟ ꯉ ꯑꯗꯨꯗꯤ ꯃꯤ ꯃꯤ ꯃꯈꯥꯁꯨ ꯂꯩꯗ ꯃꯥꯏ ꯃꯒꯨꯟꯗꯨ ꯃꯈꯥ
ꯎꯝ ꯃꯤꯗꯨꯅ ꯃꯊꯛ ꯊꯪꯕꯗꯨꯅ ꯐꯕ ꯑꯣꯗꯤ ꯐꯕ ꯅꯨꯡꯉꯥꯏꯕ
ꯑꯗꯨꯠ
ꯗꯨꯝ ꯎꯝ ꯗꯨꯃꯥꯏꯅ ꯇꯧꯗꯅ ꯍꯨꯖꯤꯛ ꯂꯥꯏ ꯍꯔꯥꯎꯕꯖꯤꯖꯨ ꯈꯔ ꯍꯣꯠꯂꯦ ꯀꯩꯅꯣ ꯑꯗꯨꯗꯤ ꯂꯐꯣꯏꯗꯤ ꯀꯝ ꯀꯥꯟ ꯊꯣꯛꯂꯛꯇꯣꯏ ꯃꯥ ꯊꯣꯛꯂꯛꯑꯔꯣꯏꯒ ꯍꯥꯏꯕ꯭ꯔꯣ
ꯑꯁ ꯈꯪꯗꯦꯗ ꯑꯗꯨ ꯒ꯭ꯌꯥꯟ ꯇꯥꯗꯦ ꯃꯥ
ꯃꯥ ꯇꯨꯃꯤꯟꯅ ꯂꯩꯔꯦꯅꯦ ꯑꯥꯗ ꯗꯨꯝ
ꯑ ꯇꯨꯃꯤꯟꯅ ꯂꯩꯒꯔꯦ ꯅꯍꯥꯟ ꯑꯩꯒ ꯅꯍꯥꯟ ꯉꯔꯥꯡ ꯀꯣꯜ ꯇꯧꯔꯛꯑꯝꯃꯦ
ꯑ
ꯑꯉꯣꯟꯗ ꯄꯩꯁꯥ ꯌꯥꯎꯕ꯭ꯔꯌꯦ ꯋꯥꯟ ꯊꯥꯎꯖꯟ ꯃꯥ
ꯎꯝ
ꯀꯩꯅꯣ ꯇꯧꯗꯦ ꯀꯦꯁꯇꯥ ꯄꯤꯒꯦ ꯃꯥ ꯍꯧꯖꯤꯛꯀꯤꯅꯦ ꯃ ꯌꯥꯎꯗꯦ ꯈꯣꯠꯇꯦ ꯍꯥꯏꯅ ꯅꯪ ꯀꯔꯝꯀꯥꯟ ꯊꯣꯂꯛꯇꯣꯔꯕ ꯃꯤꯒꯤꯅꯥ ꯄꯨꯡꯊꯣꯛꯇꯥ ꯊꯣꯛꯂꯛꯏ ꯅꯪꯒꯤꯅ ꯀꯃꯥꯏꯟ ꯇꯧꯕꯅꯣ ꯁꯨꯛꯊꯣꯛ ꯊꯣꯛꯂꯛꯇꯦ ꯃꯥꯖꯨ ꯊꯣꯛꯅꯤꯡꯉꯦ ꯑꯗꯣ ꯁꯨꯇꯤꯗꯣ ꯐꯪ ꯐꯪꯗꯕꯩ ꯇꯧꯔꯝ ꯌꯥ ꯌꯥ
ꯃꯥꯟ ꯇꯧꯖꯦ ꯀꯩ
ꯑꯦ ꯑꯦ ꯑꯦꯂꯛꯇ꯭ꯔꯤꯛ ꯀꯨꯃꯩ ꯅꯠꯇ꯭ꯔꯣ ꯃꯥ ꯇꯣꯏꯗꯣ ꯏꯟꯖꯤꯅꯤꯌꯥꯔꯤꯡ
ꯃꯥ ꯑꯦꯂꯦꯛꯇꯔ꯭ꯤꯛ ꯀꯤꯗꯤ ꯑꯣꯏꯔꯝ ꯃꯣꯏꯗ
ꯏꯟꯖꯤꯅꯤꯌꯥꯔꯤꯡ ꯅꯠꯇ꯭ꯔꯣ ꯃꯥꯏꯗꯣ
ꯍꯣꯏ ꯏꯟꯖꯤꯅꯤꯌꯥꯔꯤꯡꯅꯦꯕ ꯑꯗꯨ ꯀꯔꯤ ꯀꯩꯅꯣꯗꯅꯣꯗꯤ ꯈꯪꯗ꯭ꯔꯦꯕ ꯃꯥ ꯀꯝ ꯍꯥꯏꯗꯤ ꯑ ꯑꯩꯖꯤ ꯒ꯭ꯌꯥꯟ ꯑꯩ ꯀꯃꯥꯏꯟ ꯍꯥꯏꯗꯣꯏꯅꯣ ꯑꯩꯁꯨ ꯈꯪꯗ꯭ꯔꯦꯕ ꯁ꯭ꯌꯥꯝ ꯃꯣꯏꯅ ꯁ꯭ꯌꯥꯝ ꯃꯣꯏꯗ ꯍꯪꯉꯗꯤ ꯈꯪꯅꯤꯕ ꯃꯣꯏꯅ ꯑꯃꯨꯛ ꯀꯝꯄ꯭ꯌꯨꯇꯔ ꯃꯣꯏ ꯏꯂꯚꯦꯟ ꯇꯨꯞꯇ ꯀꯝꯄ꯭ꯌꯨꯇꯔ ꯂꯧꯕꯅꯤꯅ ꯑꯩꯅꯗꯤ ꯈꯪꯗ꯭ꯔꯦꯕꯥ
ꯀꯔꯝ ꯀꯥꯟ ꯊꯣꯛꯂꯛꯇꯣꯏꯕ ꯗꯨꯝ ꯂꯩꯈ꯭ꯔꯗꯣꯏꯔꯖꯤꯅꯤ
ꯃꯥ ꯁꯨꯇꯤꯕꯨ ꯊꯥ ꯃꯥ ꯑꯉꯣꯟꯗ ꯍꯥꯏꯔꯛꯇꯦ ꯍꯥꯏ ꯇꯤꯗꯨ ꯀꯩꯒꯨꯝꯕ ꯃꯣꯏ ꯁꯨꯇꯤ ꯊꯥꯕꯗꯨ ꯅꯨꯃꯤꯠ ꯇꯔꯥꯅꯤꯃꯨꯛꯇꯪ ꯊꯥꯕꯗꯨꯗꯤ ꯀꯥꯟꯅꯗꯦꯅ ꯑꯗꯨꯗꯤ ꯇꯥ ꯇꯔꯥꯅꯤ ꯊꯥꯗꯨꯗꯤ ꯁꯤꯗ ꯊꯣꯛꯂꯛꯅꯤ ꯅꯨꯃꯤꯠ ꯃꯉꯥꯅꯤ ꯇꯔꯨꯛꯅꯤ ꯂꯩꯅꯤ ꯑꯃꯨꯛ ꯆꯪꯒꯅꯤ ꯀꯥꯟꯗꯦꯕ ꯃꯨꯛꯀ ꯊꯥꯔꯗꯤ ꯊꯥ ꯑꯃꯨꯛꯀ ꯊꯥꯔꯝꯃꯗꯤ ꯃꯥꯥ ꯊꯣꯛꯀꯦꯗꯤ ꯍꯥꯏꯗꯤ ꯍꯥꯏꯔꯝꯕꯅꯦꯕ ꯊꯣꯛꯀꯦ ꯈꯜꯂꯝꯕꯅꯦ ꯑꯗꯣ ꯅꯨꯃꯤꯠ ꯇꯔꯥꯅꯤꯃꯨꯛꯇꯪ ꯄꯤꯁꯤꯜꯂꯤ ꯁꯨꯇꯤ ꯎ ꯃꯤ ꯑꯗꯨ ꯃꯤ ꯑꯇꯩ ꯀꯣꯂꯦꯖ ꯀꯃꯥꯏ ꯇꯧꯕꯅꯣ ꯑꯗꯨ ꯃꯣꯏ ꯀꯣꯂꯦꯖꯅ ꯀꯃꯥꯏ ꯇꯧꯕꯅꯣ ꯒ꯭ꯌꯥꯟ ꯇꯥꯗꯦꯕ
ꯇꯥꯗ꯭ꯔꯦ ꯌꯥꯔꯦ ꯋꯥꯖꯦ ꯑꯩ ꯉꯥꯡꯒꯦ ꯅꯪꯅ ꯁꯨꯝ ꯉꯥꯡ ꯂꯩ ꯍꯣꯔꯦꯟ ꯇꯂꯛꯇꯅꯦ ꯏꯕꯨꯉꯣ ꯗꯨꯃꯥꯏꯅ ꯇꯧꯔꯒꯥ ꯄꯨꯡꯖꯦ ꯈꯪꯍꯧꯗꯦꯟ ꯇꯔꯥꯃꯥꯊꯣꯏ ꯇꯥ ꯇꯔꯥꯃꯥꯊꯣꯏ ꯌꯧꯁꯜ ꯂꯩꯔꯃꯦꯅꯦ ꯄꯨꯡ
ꯇ꯭ꯔꯥꯏꯊꯣꯏꯕꯨ ꯌꯧꯗꯣꯔꯦ ꯌꯦꯡ ꯑꯩꯅ
ꯑꯗꯨꯅꯦ ꯇꯪꯈꯥꯏ ꯇꯪꯈꯥꯏ ꯅꯪꯅ ꯅꯪꯅ ꯂꯤꯗꯨꯒ ꯆꯞ ꯃꯥꯟꯅꯔꯦꯖꯦꯗꯦ
ꯑꯥ ꯃꯊꯪ ꯃꯊꯪꯗ ꯅꯪꯅ ꯂꯤꯖꯔꯣꯗ ꯃꯊꯪꯗꯩꯗꯤ ꯄꯥꯛ ꯉꯥꯡꯉꯔꯣꯏ
ꯅꯪꯅ ꯄꯤꯊꯣꯛꯈꯩꯗꯤ ꯄꯨꯡ ꯕꯥꯔꯣ ꯇꯥꯔꯦ